ꯍꯜꯂꯣ
ꯅꯪꯒꯤ ꯐꯣꯟꯁꯦ ꯌꯥꯝ
ꯑꯁ ꯆꯤꯛꯂꯕ ꯆꯤꯛꯂꯕ ꯑꯍꯤꯡꯁꯤꯗ ꯀꯩꯗꯧꯔꯒ ꯂꯩꯒꯦ ꯑꯩꯈꯣꯏꯗ ꯑꯩꯈꯣꯏ ꯏꯌꯥꯝꯕꯕꯨ
ꯋꯥꯈꯜ ꯃꯆꯥ ꯇꯧꯔꯤ ꯀꯥꯟꯅꯔꯣꯏꯗꯕ ꯋꯥꯈꯜꯗ ꯎꯝ
ꯋꯥꯈꯜ ꯑꯆꯧꯕ ꯇꯧꯗ꯭ꯔꯣ
ꯋꯥꯈꯜ ꯑꯆꯧꯕ ꯇꯧꯗ꯭ꯔꯦ ꯍꯛꯆꯥꯡ ꯅꯨꯡꯉꯥꯏꯇꯕꯒ ꯑꯁ ꯇꯜꯂꯦ ꯅꯍꯥꯟ ꯍꯥꯠ ꯂꯩꯅ ꯅꯥꯕꯒ ꯋꯥꯈꯜ ꯅꯨꯡꯁꯤ ꯂꯩꯅ ꯅꯥꯕꯒ ꯇꯟꯕ ꯍꯧꯔꯦ
ꯋꯥꯈꯜ ꯃꯆꯥꯗꯤ ꯀꯩꯗꯧꯗꯣꯏꯅꯣ ꯋꯥꯈꯜ ꯇꯧꯕ ꯇꯧꯔꯗꯤ ꯑꯆꯧ ꯑꯆꯧꯕ ꯌꯥꯝ ꯌꯥꯝ ꯇꯧꯒꯗꯕꯅꯤꯅ ꯋꯥꯈꯜ ꯃꯆꯥꯗꯤ ꯃꯇꯝ ꯃꯥꯡꯅꯕꯅꯦ
ꯋꯥꯈꯜ ꯑꯆꯧꯕ ꯇꯧꯕ ꯄꯨꯕ ꯉꯝꯗꯦꯅꯦ ꯍꯦꯛꯇ ꯇꯨꯒꯦ ꯇꯧꯔꯦꯅꯦ ꯑꯗꯨꯒꯤ ꯋꯥꯈꯜ ꯑꯆꯧꯕ ꯇꯧꯅꯤꯉꯥꯏꯁꯦ
ꯒ ꯉꯁꯤ
ꯉꯁꯤꯗꯤ ꯑꯍꯥꯎꯕ ꯍꯥꯏꯕ ꯇꯥꯔꯦꯗ
ꯀꯔꯤ ꯑꯍꯥꯎꯕꯅꯣ
ꯉꯁꯤꯁꯦ ꯀꯥꯡ ꯁꯣꯏ ꯍꯥꯏꯗꯣꯏꯔ
ꯀꯥꯡꯁꯣꯏ ꯀꯩ ꯎ ꯑꯣꯛꯁꯥ ꯀꯥꯡꯁꯣꯏ ꯑꯣꯛꯁꯥ ꯀꯥꯡꯁꯣꯏ ꯆꯥꯏꯔꯕ
ꯎꯝ
ꯑꯣꯛꯁꯥꯗ ꯉꯥꯔꯤ ꯊꯥꯛꯄꯗꯣ
ꯉꯥꯔꯤ ꯊꯥꯛꯑꯦ ꯀꯩ ꯀꯩ ꯎꯝ
ꯎꯝ ꯑꯣꯛꯁꯥ ꯑꯣꯛꯁꯥ ꯆꯥ ꯆꯥ ꯐꯪꯗꯕ ꯀꯨꯏꯔꯦꯍꯦ ꯅꯍꯥꯟ ꯂꯨꯍꯣꯡꯕꯗ ꯑꯣꯛꯁꯥ ꯆꯥꯔꯦ ꯑ ꯆꯥꯗꯕ ꯀꯣꯏꯔꯦꯅꯦ ꯃꯤꯗꯤ ꯑꯣꯛꯁꯥꯒ ꯀꯩꯅꯣ ꯊꯣꯡꯕꯅꯤꯅ ꯑꯩꯈꯣꯏꯒꯤ ꯍꯩꯕꯣꯡ ꯃꯔꯨꯗꯣ ꯈꯪꯕ꯭ꯔꯣ
ꯑ ꯍꯥꯞꯄ꯭ꯔꯚ
ꯍꯩꯕꯣꯡ ꯃꯔꯨꯗꯣ ꯐꯖꯅ ꯀꯨꯀꯔꯗ ꯀꯥꯝꯊꯣꯛꯑꯦꯗꯅ ꯀꯝ ꯇꯣꯛꯑꯒ ꯃꯍꯤ ꯄꯨꯔꯥ ꯑꯣꯜꯍꯜꯂꯤꯗꯅ ꯑꯗꯨꯒ ꯑꯣꯛꯁꯥꯒ ꯊꯣꯛꯑꯒ ꯆꯥꯕ ꯍꯥꯎꯋꯦ ꯍꯥꯏꯌꯦ
ꯑꯣ ꯑꯗꯨ ꯊꯣꯡ ꯆꯥꯗꯤ ꯆꯥꯔꯔ ꯆꯥꯔꯔꯕꯕ ꯅꯣꯏ
ꯆꯥꯗꯔꯤꯌꯦ
ꯆꯥꯗ꯭ꯔꯦ ꯑꯗꯣ ꯃꯤꯅ ꯍꯥꯏꯕ ꯋꯥꯅꯦꯕ ꯅꯠꯇ꯭ꯔꯣ
ꯑꯦ ꯍꯥꯏꯕ ꯅꯠꯇꯦ ꯕꯤꯗꯤꯑꯣꯗ ꯎꯔꯕ
ꯎꯕ ꯈꯛꯇꯅꯦ ꯑꯗꯨꯗꯤ ꯊꯦꯡꯕ ꯊꯦꯡꯗꯔꯤꯕ ꯑꯗꯨꯗꯤ
ꯍꯋꯥꯏꯖꯥꯔ ꯍꯥꯞꯄꯗꯁꯨ ꯍꯥꯎꯋꯦ
ꯍꯋꯥꯏꯖꯥꯔ ꯑ ꯍꯣꯏ ꯑꯗꯨꯗꯤ ꯑꯩꯈꯣꯏ ꯅꯒꯥꯒꯤ ꯀꯩꯅꯣꯅꯦ ꯐꯦꯕꯣꯔꯥꯏꯠ ꯑꯩꯈꯣꯏ ꯅꯥꯒꯥꯂꯦꯟꯔꯣꯝꯗ ꯆꯠꯂꯗꯤꯅꯦ ꯑꯣꯛꯁꯥꯗ ꯍꯋꯥꯏꯖꯥꯔ ꯉꯛꯇ ꯑꯗꯨꯝ ꯊꯝꯂꯅꯤ ꯃꯣꯏꯁꯦ ꯄꯤꯁ ꯄꯤꯁ ꯀꯛꯄꯗꯣ ꯑꯁ ꯃꯇꯁꯦ ꯌꯥꯝ ꯆꯥꯎꯕꯅꯦ ꯌꯥꯝ ꯍꯥꯎ ꯌꯥꯝ ꯑꯗꯨꯕꯨ ꯍꯥꯟꯅ ꯑꯩ ꯀꯩꯅꯣ ꯇꯨ ꯊꯥꯎꯖꯟ ꯍꯠ ꯋꯥꯏꯗ ꯆꯠꯂꯦꯕꯀꯣ ꯂꯨꯍꯣꯡꯕꯒꯤꯦ ꯑꯩꯈꯣꯏꯗꯤ ꯁꯤꯗꯤ ꯃꯅꯤꯄꯨꯔ ꯃꯆꯥ ꯑꯣꯏꯔꯕꯅꯤꯅ ꯑꯗꯨꯒꯨꯝꯕꯗꯤ ꯑꯩꯈꯣꯏꯗꯤ ꯆꯠꯅꯗꯦꯗꯅ ꯑꯩꯈꯣꯏꯗꯤ ꯆꯥꯕ ꯍꯩꯇꯦ ꯑꯗꯨ ꯃꯣꯏꯗꯤ ꯑꯁ ꯑꯁ ꯍꯥꯎꯏꯅ ꯑꯗꯨꯝ ꯆꯥꯔꯦ ꯍꯟꯗꯛꯕꯨꯗꯤꯤ ꯍꯣꯏ ꯑꯗꯨꯝ ꯍꯥꯎ ꯍꯥꯎꯔꯝꯃꯅꯤ
ꯍꯋꯥꯏꯖꯥꯔ ꯍꯥꯏꯗꯤ ꯀꯩꯅꯣ ꯀꯩꯅꯣꯗꯨꯅ ꯑꯩꯈꯣꯏꯒꯤ ꯁꯧꯒ꯭ꯔꯤꯒꯤ ꯀꯩꯅꯣꯗꯨ ꯅꯠꯇꯦ
ꯀꯩꯅꯣꯗꯣ ꯄꯤꯔꯔꯨꯒꯤꯗꯣ
ꯍꯣꯏ ꯍꯣꯏ ꯍꯣꯏ ꯍ ꯍ
ꯎꯝ ꯈꯪꯉꯤ ꯈꯪꯉꯤ ꯍꯣꯏ ꯑꯗꯨꯝ ꯊꯝꯕ ꯉꯥꯛꯇꯅꯤ ꯅꯥꯒꯂꯦꯟꯔꯣꯝꯗꯗꯤ ꯃꯣꯏꯗꯤ ꯉꯥꯔꯤ ꯆꯥꯗꯦ ꯃꯔꯤ ꯁꯥꯗꯕꯅꯦ ꯃ
ꯎꯝ ꯍꯋꯥꯏꯖꯥꯔ ꯍꯋꯥꯏꯖꯥꯔꯅꯦꯕꯀꯣ ꯑ ꯅꯪꯗꯤ ꯅꯥꯒꯥꯂꯦꯟꯗꯅ ꯀꯣꯏꯊꯔꯨꯔꯕꯅꯤꯅ ꯂꯣꯏ ꯈꯪ ꯂꯩꯔꯕꯅꯤ ꯑꯩꯈꯣꯏꯗꯤ ꯀꯣꯏꯕꯒ ꯐꯪꯗ꯭ꯔꯦꯅꯤ
ꯑ ꯎꯝ ꯌꯥꯝ ꯄꯈꯪꯕꯗꯤ ꯅꯠꯇꯦꯗ ꯈꯔ ꯇꯨ ꯊꯥꯎꯖꯟ ꯀꯩꯅꯣꯗꯣ ꯑꯄꯤ ꯑꯖꯤ ꯃꯒꯤ ꯃꯣꯏ ꯕꯕꯥꯒꯤ ꯃꯅꯥꯎꯅꯨꯄꯥ ꯂꯨꯍꯣꯡꯈꯤꯕꯗꯣ ꯑꯗꯨꯗ ꯆꯔꯀꯥꯟꯗ ꯈꯪꯉꯤ ꯍꯥꯏꯕ ꯋꯥꯅꯤ ꯌꯥꯝ ꯀꯣꯏꯕꯗꯨꯅꯤ ꯑꯗꯨꯗ ꯀꯣꯏꯔꯨꯕꯗꯤ ꯅꯠꯇꯦ
ꯑꯣ ꯑꯐꯅꯦ ꯅꯪ ꯍꯌꯦꯡ ꯆꯪꯒꯗꯣꯏꯔꯣ ꯀꯃꯥꯏꯅ ꯇꯧꯕꯅꯣ ꯑꯁ ꯅꯨꯡꯉꯥꯏꯇꯦꯗ ꯀꯔꯤꯒ ꯇꯟꯕ꯭ꯔꯥ
ꯃꯤ ꯎꯃꯣꯏꯗ ꯆꯪꯒꯅꯤ ꯊꯦꯡꯅ ꯆꯪꯒꯅꯤ ꯉꯟꯅ ꯆꯪꯅꯤ ꯋꯥꯅꯉꯥꯏꯅꯤ ꯀꯗ꯭ꯔ ꯈꯔ ꯇꯧꯗ꯭ꯔꯤ ꯌꯥꯗ꯭ꯔꯦ
ꯀꯗꯥꯏ ꯇꯧꯔꯨꯔꯅꯤ ꯑꯃꯨꯛ ꯅꯥꯁꯟꯅꯔꯅꯤ ꯍꯥꯡꯆꯤꯠ ꯆꯪꯈ꯭ꯔꯣ ꯑꯗꯨꯒ
ꯍꯣꯏ ꯀꯩꯅꯣꯗ ꯍꯪꯆꯤꯠꯁꯨ ꯑꯩ ꯑꯃꯨꯛ ꯊꯣꯛꯂꯛ ꯑꯗꯨꯣꯏꯅꯦ ꯀꯩꯅꯣꯗꯣ ꯔꯤꯝꯁꯇ ꯀꯩꯅꯣ ꯇꯦꯖꯀꯤꯀꯣ ꯑꯗꯨꯒꯤ ꯍꯣꯏ ꯑꯃꯨꯛ ꯊꯣꯛꯂꯛꯇꯣꯏꯅꯦ
ꯄꯥꯠ ꯆꯥꯅꯤ ꯃ ꯇꯤꯡ
ꯎꯝ ꯍꯌꯦꯡ ꯆꯪꯗ꯭ꯔꯗꯤ ꯌꯥꯗꯕ ꯍꯥꯏꯕꯗꯤ ꯔꯣꯃꯟꯒꯤ ꯀ꯭ꯂꯥꯁ ꯐꯣꯔ ꯐꯥꯏꯚ ꯁꯤꯛꯁ ꯁꯚꯦꯟ ꯑꯩꯠ ꯐꯥꯁꯦ ꯑꯩꯅ ꯄꯥꯏꯔꯕꯅꯤꯅꯀꯣ ꯃꯣꯏꯒꯤ ꯍꯣꯝ ꯑꯦꯁꯥꯏꯟꯃꯦꯟꯁꯦ ꯈꯨꯈꯠꯇ ꯂꯩꯔꯕꯅꯤꯅ ꯍꯌꯦꯡ ꯆꯪꯉꯒ ꯃꯁꯥ ꯃꯁꯥꯒꯤ ꯄꯤꯊꯣꯛꯑꯀꯥꯟꯗꯅꯦ ꯌꯦꯟ ꯊꯣꯛꯂꯛꯑꯒ ꯄꯔꯀꯥꯟꯗ ꯑꯗ ꯑꯌꯨꯛ ꯉꯟꯇꯥ ꯄꯨꯡ ꯇꯔꯨꯛ ꯋꯥꯏꯗ ꯍꯜꯂꯛꯑꯒ ꯀꯩꯅꯣ
ꯍ ꯍꯣꯏ ꯆ ꯀꯒ ꯑꯕꯨꯡꯉꯣ ꯁꯤꯗ ꯑꯃꯨꯛ ꯍꯜꯂꯛꯑꯒ ꯐꯖꯅ ꯌꯦꯡꯊꯣꯛꯎ ꯅꯁꯥꯥꯗꯣ ꯐꯖꯅ ꯌꯦꯡꯊꯣꯛꯇꯗꯤ ꯌꯥꯔꯔꯣꯏ
ꯎꯝ ꯍꯌꯦꯡ ꯀꯅꯤ ꯑꯁ ꯃ ꯉꯁꯤꯒꯤ ꯍꯣꯏ ꯃꯣꯏꯗꯤ ꯐ꯭ꯔꯥꯏꯗꯦꯒ ꯊꯥꯔꯁꯗꯦ ꯍꯥꯏꯕ ꯃꯥꯜꯂꯦ ꯃꯣꯏ ꯁꯤ ꯀꯩꯅꯣ ꯃ ꯍꯥ
ꯅꯤꯡꯊꯧꯀꯥꯕ ꯌꯥꯎꯈ꯭ꯔꯕ
ꯎꯝ ꯍꯌꯦꯡ ꯅꯤꯡꯊꯧꯀꯥꯗꯤ ꯌꯥꯎꯗꯦ ꯐ꯭ꯔꯥꯏꯗꯦꯗ ꯑꯃ ꯂꯩꯔꯦ ꯊꯥꯔꯁ ꯗꯦ ꯑꯃ ꯂꯩꯔꯦ ꯍꯥꯏꯔꯦ ꯑꯗꯨꯒꯅꯦ ꯃꯣꯏ ꯃꯦꯗꯤꯁꯤꯟ ꯗꯤꯄꯥꯔꯠꯃꯦꯟꯗ ꯍꯥꯏꯕꯗꯤ ꯑꯗꯨꯃꯥꯏꯅ ꯍꯥꯏ ꯁꯤꯒꯤ ꯇꯦꯁ ꯇꯧꯕ ꯇꯧꯕ ꯌꯥꯕ ꯑꯗꯨꯝ ꯇꯧꯊꯣꯛꯑꯁꯦ ꯑꯗꯨꯒ ꯔꯤꯁꯔꯁ ꯇꯧꯁꯦ ꯅꯪꯒꯤ ꯇꯦꯁꯨ ꯑꯗꯨꯝ ꯇꯧꯈꯔꯦ ꯇꯧꯔꯕꯅꯤꯅ ꯔꯤꯖꯜ ꯅꯣꯔꯃꯦꯜ ꯈꯛꯇ ꯂꯥꯛꯑ ꯅꯅ ꯀꯥꯏꯏꯗꯒꯤ ꯁꯣꯏꯔꯤꯅꯣ ꯀꯗꯥꯥꯏꯗ ꯁꯣꯛꯜꯂꯤꯅꯣ ꯍꯥꯏꯕꯗꯣ ꯌꯦꯡꯁꯤ ꯔꯤꯁꯔꯁ ꯇꯧꯁ ꯍꯥꯏꯕꯒꯤ ꯇꯦꯁꯤ ꯇꯔꯥ ꯍꯦꯟꯅ ꯊꯝꯃꯦ ꯑꯗꯨꯒ ꯃꯊꯪ ꯃꯊꯪ ꯇꯧꯊꯕ ꯇꯥꯔꯦ ꯀꯗꯥꯥꯏꯏꯗꯒꯤ ꯁꯣꯏꯔꯤꯅꯣ ꯍꯥꯏꯕꯗꯣ ꯀꯥꯏꯏꯗꯒꯤ ꯄ꯭ꯔꯣꯕ꯭ꯂꯦꯝꯗ
ꯑꯃꯥꯡ ꯇꯦꯁꯇ ꯇꯦꯁꯇ ꯍꯗꯅꯦ ꯇꯧꯗ꯭ꯔꯕꯣ ꯇꯧꯗꯕ꯭ꯔꯣ ꯃꯃꯥꯡ ꯅꯪ ꯌꯦꯡꯕ꯭ꯔꯥ ꯇꯦꯁ ꯇꯧꯗꯥꯏꯅꯦ ꯇꯧꯗꯕ꯭ꯔꯕ
ꯑꯁꯇꯦꯖꯇꯤ ꯌꯦꯡꯗꯕ ꯃꯥꯗꯤ ꯇꯧ ꯇꯧꯈ꯭ꯔꯦ ꯑꯗꯨ ꯃꯇꯨꯡꯗꯁꯨ ꯅꯣꯏꯒꯤ ꯇꯦꯁꯇꯣ ꯅꯅ ꯇꯔꯥ ꯔꯛ ꯑꯣꯏꯅ ꯑꯃꯨꯛ ꯏꯔꯝꯃꯦꯕ ꯀꯩ ꯀꯩꯅꯣ ꯁꯤ ꯀꯦ ꯅ ꯀꯩ ꯀꯩꯅꯣ ꯕꯤ ꯁꯤ ꯀꯦ ꯀꯩꯅꯣ ꯑꯁ
ꯅꯪꯒꯤꯁꯦ ꯀ ꯅꯅꯤꯌꯨꯔꯣꯜꯗ ꯍꯥꯏꯐꯦꯠ ꯌꯦꯡꯕꯗꯤ ꯐꯖꯦꯠ ꯐꯕꯅꯦ ꯍꯥꯏ ꯑꯗꯨꯒꯤ ꯅꯪꯒꯤ ꯁꯣ ꯅꯥꯕꯗꯣ ꯑꯩꯈꯣꯏꯒꯤ ꯀꯩ ꯍꯥꯏꯁꯤꯔ ꯁꯤꯡꯂꯤꯀꯣ ꯎꯝ ꯁꯤꯡꯂꯤꯒꯤ ꯁꯤꯡꯂꯤꯒꯤ ꯕꯦꯔꯥꯒ ꯂꯩꯕꯅꯦꯕ ꯍꯪꯉꯦꯕ
ꯃꯣꯏꯅ ꯑꯩꯅ ꯌꯥꯔꯒꯗꯤ ꯅꯦꯔꯣꯗ ꯑꯣꯏꯅ ꯔꯤꯐꯔ ꯇꯧ ꯍꯥꯏꯔꯒ ꯍꯣꯏ ꯑꯗꯨꯁꯨ ꯌꯦꯡꯁꯦ ꯑꯗꯨꯕꯨ ꯁꯤꯗ ꯇꯦꯁ ꯇꯧꯕ ꯌꯥꯕ꯭ꯔꯥ ꯀꯥꯏꯗꯒꯤꯅꯣ ꯍꯥꯏꯗꯣ ꯍꯥꯟꯅ ꯌꯦꯡꯊꯣꯛꯁꯦ ꯇꯁ ꯇꯦꯁ ꯇꯧꯊꯣꯛꯑꯒ ꯑꯗꯨꯝ ꯇꯧꯕꯅ ꯐꯕ ꯅꯠꯇ꯭ꯔꯣ ꯍꯥꯏꯕꯅꯤ ꯍꯣꯏ ꯑꯗꯨꯝ ꯈꯋꯥꯏ ꯇꯦꯖꯇ ꯇꯧꯁꯦ ꯍꯥꯏꯕꯒꯤ ꯑꯗꯨꯗ ꯃꯣꯏ ꯏꯔꯝꯃꯦ
ꯁꯛꯆꯥꯡ ꯐꯕꯅ ꯂꯥꯟꯅꯤ ꯁꯨꯝꯅꯤ ꯁꯅꯤ
ꯍꯅꯦ ꯆ ꯃ ꯑꯁ ꯄꯁꯉꯁꯪ ꯀꯁꯦ ꯉꯁꯥꯏ ꯀꯌꯥ ꯑꯃꯨꯛ ꯆꯪꯗꯣꯏꯅꯣ ꯈꯪꯗꯦ ꯃꯟꯗꯦꯒꯤꯁꯤꯦ
ꯇꯦꯁ ꯇꯧꯕꯗꯤ ꯇꯦꯁ ꯀꯩꯀꯩ ꯇꯦꯁ ꯌꯥꯎꯒꯦ ꯍꯥꯏꯐꯦꯠ ꯈꯪꯕꯅꯤꯅꯦ ꯍꯣꯏ ꯏ ꯃꯥꯅ ꯑꯃꯨꯛ ꯇꯦꯁ ꯇꯧꯕꯔꯁꯨ ꯂꯤꯁꯤꯡ ꯄꯨꯡ ꯑꯃꯒ ꯆꯥꯇ꯭ꯔꯦꯠ ꯃꯌꯥ ꯆꯪꯉꯦ ꯇꯦꯁ ꯇꯔꯥꯃꯨꯛ ꯇꯧꯕ ꯑꯦꯜ ꯑꯦꯐ ꯇꯤ ꯀꯦ ꯑꯦꯐ ꯇꯤ ꯌꯥꯎꯔꯦ ꯑ ꯑꯩꯈꯣꯏꯒꯤ ꯆꯤꯅꯤꯒꯤ ꯀꯩꯀꯥ ꯅꯣꯏ ꯌꯥꯎꯔ
ꯆꯆꯒꯤ ꯃꯆꯥꯗꯨꯔꯥ
ꯑꯩꯈꯣꯏ ꯏꯃ
ꯑꯣ ꯑꯩꯉꯣꯟꯗ ꯍꯧꯖꯤꯛ ꯏꯜꯂꯤꯁꯤꯦ ꯏꯟ ꯁꯤ ꯕꯤ ꯀꯔꯤꯅꯣ ꯈꯪꯗꯦ ꯏꯔꯝꯃꯦ ꯑꯃꯅ ꯁꯤ ꯕꯤ ꯁꯤ ꯏ
ꯎꯝ ꯁꯤꯕꯤ ꯁꯤ ꯑ ꯌꯨꯔꯤꯟꯒꯤꯩ ꯀꯁꯨ ꯌꯣꯠꯂꯣ ꯌꯥꯎꯔꯕꯣ
ꯑꯗꯨꯒ ꯑꯦ ꯏꯟ ꯑꯦ ꯀꯔꯤꯅꯣ ꯍꯥꯏꯐꯦꯠ ꯈꯪꯂ ꯑꯗꯨꯒ ꯇꯤ ꯏꯐꯇꯤ ꯍꯥꯏꯕ꯭ꯔꯥ ꯇꯤ ꯑꯦꯐ ꯇꯤ
ꯇꯤ ꯑꯦꯁ ꯇꯤꯅ ꯊꯥꯏꯔꯣꯏ ꯀꯦꯅꯦ ꯑꯗꯨꯅ
ꯊꯥꯏꯔꯣꯏꯒꯔꯛꯁꯦ ꯎꯝ ꯑꯗꯨꯒ ꯁꯤ ꯌꯎꯔꯤꯟ ꯏ ꯌꯎꯔꯤꯟ ꯍꯥꯏ ꯃꯥꯂꯦ
ꯑꯗꯨꯒꯨꯝꯕꯗꯤ ꯄꯩꯁꯥ ꯆꯪꯗꯅꯕꯅꯦ ꯑꯩꯈꯣꯏꯒꯤ ꯊꯥꯏꯔꯣꯏꯒꯨꯝꯕꯗꯤ ꯄꯩꯁꯥ ꯑꯗꯨꯝ ꯆꯪꯕꯅꯤ
ꯁꯤ ꯑꯥꯔ ꯄꯤꯁꯤ ꯀꯔꯤꯅꯣ ꯈꯪꯗꯦꯅꯦ
ꯁꯤꯑꯥꯔꯄꯤ ꯀꯔꯤ ꯍꯥꯏꯕꯅꯣ ꯈꯪꯗꯦ꯫
ꯑꯗꯨꯒ ꯀꯩ ꯍꯥꯏꯅꯣ ꯋꯤꯠ ꯗꯤ ꯍꯥꯏꯕꯔ꯫
ꯅꯤꯡꯊꯧꯀꯥꯕꯗ ꯅꯪ ꯂꯥꯛꯒꯦ ꯍꯥꯏꯁꯦ ꯀꯩꯅꯣꯒꯦ ꯑꯗꯨ ꯇꯦꯁ ꯇꯧꯕ ꯈꯇꯔꯣ꯫ ꯎꯝ꯫
ꯑꯗꯨꯒ ꯑꯦꯁ ꯗꯣꯠ ꯑꯦꯜ ꯗꯤ ꯍꯩꯁ ꯍꯩꯕꯔꯥ꯫ ꯑꯥꯔ ꯗꯣꯠ ꯑꯦꯜ ꯗꯤ ꯑꯩ ꯍꯥꯏꯔꯥ꯫ ꯍꯦꯟ ꯔꯥꯏꯇꯤꯡ ꯀꯊꯤꯗꯨꯒ ꯒꯦꯝ ꯃꯥꯟ ꯇꯥꯗꯦ ꯃꯣꯏ ꯗꯣꯛꯇ꯭ꯔꯁꯤ꯫ ꯑꯗꯨꯒ ꯍꯦꯄꯥꯇꯥꯏꯇꯤꯁ꯫ ꯕꯤꯁꯨ ꯇꯧꯑꯣꯅꯗꯤ ꯏꯔꯝꯃꯦ ꯁꯤꯅꯤ꯫ ꯑꯗꯨꯒ ꯑꯦꯕꯗꯣ꯫ ꯀꯔꯤ
ꯗꯣꯂꯦꯟ ꯍꯥꯏꯕ꯭ꯔ ꯀꯔꯤ ꯍꯥꯏꯕ꯭ꯔ ꯑꯗꯨ ꯄꯩꯁꯥꯗꯤ ꯆꯪꯕꯅꯦ ꯑꯗꯨꯁꯨ꯫
ꯆꯅꯤ ꯍꯦꯟꯒꯗ꯭ꯔꯥ꯫
ꯈꯪꯗꯦ ꯀꯌꯥ ꯆꯪꯕꯅꯣ ꯇꯦꯁꯇꯤ ꯃꯈꯜ ꯃꯈꯜ ꯁꯨꯔꯦ ꯑꯗꯨ ꯅꯪꯒꯤꯁꯦ꯫
ꯁꯤ ꯀꯦ ꯀꯔꯤꯅꯣ ꯈꯪꯗꯦ ꯀ꯭ꯔꯦ ꯇꯤꯟ ꯍꯥꯏꯕ꯭ꯔꯥ ꯀ꯭ꯔꯦ ꯇꯥꯏꯟ꯫
ꯎꯝ ꯀꯦꯔꯣꯇꯤꯟ ꯍꯥꯏꯕ ꯑꯣꯏꯔꯝ ꯎꯝ꯫
ꯀꯦꯔꯣꯇꯤꯟ ꯍꯥꯏꯕ꯭ꯔꯥ꯫
ꯎꯝ ꯑꯗꯨꯁꯨ ꯄꯤꯔꯝꯃꯦ꯫
ꯑꯩꯌꯥ ꯇꯦꯖ ꯇꯦꯖ ꯇꯦꯖ ꯁꯤ ꯌꯥꯝꯕꯅꯦ ꯑꯗꯨꯗꯤꯀꯣ ꯅꯪꯒꯤꯁꯦ꯫ ꯇꯦꯁ ꯌꯥꯝꯃꯦꯕ ꯍꯣꯏ ꯐꯖꯅ꯫ ꯌꯦꯡꯊꯣꯛꯑꯣ ꯌꯦꯡꯉꯒ ꯑꯋꯥꯠ ꯑꯄꯥ ꯑꯗꯨ ꯀꯩꯅꯣ ꯇꯧꯔꯒꯅꯦ ꯐꯖꯅ ꯌꯦꯡ ꯊꯣꯛꯄꯅ ꯐꯕꯅꯦ ꯍꯥꯏꯗꯤ ꯅꯪꯁꯦ ꯀꯨꯏꯗꯤ ꯀꯨꯏꯔꯕꯅꯦꯕ꯫
ꯎꯝ꯫
ꯅ꯭ꯌꯨꯔꯣ ꯅ꯭ꯌꯨꯔꯣꯗ ꯅ꯭ꯌꯨꯔꯣꯗ ꯁꯣ ꯁꯨꯌꯦꯡ ꯌꯦꯡꯗ꯭ꯔꯤꯕ ꯅꯠꯇ꯭ꯔꯣ꯫
ꯌꯦꯡꯗ꯭ꯔꯤ ꯎꯝ ꯑꯁꯤ ꯂꯣꯏꯔꯀꯥꯟꯗ ꯃꯣꯏ ꯔꯤꯐꯔ ꯇꯧꯗꯧ ꯃꯥꯜꯂꯦ ꯑꯁꯤꯅ꯫
ꯑ ꯅ꯭ꯌꯨꯔꯣꯗ ꯌꯦꯡꯕꯅꯗꯤ ꯐꯔꯦ ꯗꯤ꯫ ꯁꯤꯡꯂꯤꯒꯤ ꯃꯔꯤ ꯂꯩꯅꯕꯅꯤꯅꯀꯣ꯫ ꯅ꯭ꯌꯨꯔꯣꯒꯤꯗꯣ ꯐꯕꯦ꯫
ꯍꯣꯏ ꯁꯤ ꯐꯤꯁꯣꯂꯣꯖꯤꯁꯤ ꯀꯥꯏ ꯋꯥꯏꯗꯅꯣ꯫ ꯃꯁꯤ ꯁꯤ ꯑꯤꯟ ꯁꯤ ꯕꯤꯁꯦ꯫ ꯅꯣꯏ ꯐꯣꯁꯣꯂꯣꯖꯤꯗ ꯇꯧꯑꯣꯗꯤ ꯍꯥꯏꯔꯝꯃꯦ꯫
ꯏꯁꯣꯂꯣꯖꯤꯗꯤ ꯀꯩꯅꯣꯅꯤꯅꯦꯍꯦ ꯅꯣꯏ ꯕꯥꯅ ꯑꯃꯨꯛ ꯇꯦꯁ ꯇꯧꯕꯗꯣ ꯑꯗꯨꯅꯦ꯫ ꯑꯗꯨ ꯐꯤ ꯐꯤꯖꯣꯂꯣꯖꯤꯗꯅꯦ꯫
ꯑꯣ ꯍꯣ ꯍꯣ ꯀꯥꯆꯤꯟꯗ ꯆꯠꯄꯗꯣ꯫
ꯍꯣꯏ꯫ ꯁꯣꯔ ꯍꯣꯟ ꯁꯣꯔ ꯍꯣꯟ ꯁꯣꯔ ꯍꯣꯜꯂ ꯀꯥꯝꯕꯗꯣ꯫
ꯑꯣ ꯀꯥꯝꯕꯗꯨ ꯗꯨ ꯑ ꯀꯩꯅꯣꯔ꯫
ꯑꯗꯨ ꯀꯔ ꯀꯔꯝꯕ ꯇꯦꯁꯅꯣ ꯑꯗꯨꯗ ꯑꯗꯨ ꯀꯔꯝꯕ ꯇꯦꯁꯅꯣ ꯈꯪꯗ꯭ꯔꯦꯕ ꯅꯣꯏꯕꯥ꯫ ꯀꯥꯝꯕ ꯆꯠꯄꯗꯣ ꯑꯗꯨ ꯐꯦꯁꯤꯌꯣꯂꯣꯖꯤ ꯗꯤꯄꯥꯔꯠꯃꯦꯟꯗꯅꯦꯕ꯫
ꯑꯣ ꯍꯣ ꯍꯣ ꯎꯝ꯫
ꯏꯁ ꯅꯪ ꯍꯌꯦꯡ ꯅꯪ ꯍꯌꯦꯡ ꯏꯁ ꯐ꯭ꯔꯛ ꯌꯥꯝ ꯇꯥꯏꯅ ꯍꯌꯦꯡ꯫ ꯀꯨꯝꯃꯒ ꯍꯪꯆꯤꯠꯃꯨꯛ ꯍꯥꯏꯒꯠꯄꯀꯣ ꯑꯁ ꯑꯗꯨꯗꯤ꯫ ꯒꯥꯔꯤ ꯚꯔꯥꯁꯦ ꯇꯤꯗꯧ ꯃꯉꯥꯏꯔ
ꯆꯟꯅꯤꯗꯤ ꯀꯝꯄꯜꯁ꯭ꯔꯤ ꯇꯤꯡꯉꯅꯤ꯫ ꯎꯄꯥꯏ ꯂꯩꯇꯦ ꯃꯤ ꯃꯈꯥꯗ ꯊꯕꯛ ꯁꯨꯕ ꯍꯥꯏꯕꯁꯦ꯫ ꯎꯄꯥꯏ ꯂꯩꯗꯦꯅꯦ꯫
ꯎꯄꯥꯏ ꯂꯩꯇꯦ ꯎꯄꯥꯏ ꯂꯩꯇꯦ ꯍꯥꯏꯖ ꯇꯥꯔꯦꯗꯤ ꯑꯩꯈꯣꯏ ꯃꯤꯈꯥꯗ ꯊꯕꯛ ꯇꯧꯕꯁꯤꯡꯁꯦꯀꯣ
ꯎꯝ
ꯐꯥꯏꯗꯦ ꯑꯥꯏꯅ ꯍꯥꯏꯅꯔꯒ ꯌꯥꯕ ꯑꯣꯏꯔꯒꯗꯤ ꯅꯪꯒꯤꯁꯦ ꯄꯩꯁꯥ ꯌꯥꯝꯅ ꯂ ꯍꯥꯏꯁꯤꯅ
ꯎꯝ ꯍꯣꯏ ꯌꯥꯕꯨꯗꯤ ꯌꯥꯒꯅꯤ ꯑꯗꯨꯕꯨ ꯃꯣꯏ ꯇꯟꯕꯀꯣ ꯃꯣꯏꯁꯨ ꯇꯟꯒꯅꯦꯕ ꯑꯩ ꯊꯣꯛꯄ ꯅꯨꯃꯤ ꯑꯗꯨꯁꯨ ꯑꯌꯨꯛ ꯉꯟꯇꯥꯅ ꯆꯠꯂꯦ ꯍꯜꯂꯛꯑꯀꯥꯟꯁꯨ ꯊꯦꯡꯅ ꯍꯜꯂꯛꯑꯗꯤ ꯃꯣꯏꯁꯨ
ꯑ ꯍꯥꯏꯕ ꯌꯥꯔꯗꯤ ꯑꯗꯨꯝ ꯍꯥꯏꯔꯣ ꯀꯩꯅꯣ
ꯌꯥ ꯌꯥꯒꯅꯤꯅꯤ ꯑꯗꯨ ꯑꯩ ꯑꯉꯥꯡꯁꯨ ꯌꯥꯎꯔꯕꯅꯤꯅꯀꯣ ꯆꯪꯂꯒ ꯑꯗꯨꯝ ꯃꯉꯣꯟꯗ ꯑꯉꯥꯡ ꯊꯝꯍꯜꯂꯒ ꯑꯗꯨꯝ ꯃꯟꯗꯦꯗꯨ ꯑꯣꯏꯅ ꯑꯗꯨꯝ ꯑꯩꯪ ꯉꯁꯤꯅ ꯏꯊꯟꯗ ꯊꯣꯛꯑꯒꯦ ꯈꯟꯕ ꯑꯗꯨꯅ ꯐꯗꯧ ꯃꯥꯜꯂꯦꯅ ꯑꯩ ꯈꯟꯕ ꯍꯣꯏ ꯑꯉꯥꯡ ꯌꯥꯎꯗꯔꯤꯗꯤꯀꯣ ꯑꯗꯨ ꯂꯩꯕ ꯌꯥꯕ ꯃꯟꯗꯤꯦꯗ ꯆꯪꯂꯗꯤ ꯁ꯭ꯀꯨꯜ ꯅꯪꯗ꯭ꯔꯗꯤ ꯍꯣꯝ ꯑꯦꯁꯥꯏꯟꯃꯦꯟꯁꯨ ꯃꯥꯛꯄꯤꯤꯔꯔꯣꯏꯕ ꯅꯨꯡꯉꯥꯏꯔꯕ ꯀꯝꯄ꯭ꯂꯦꯟ ꯑꯗꯨꯝ ꯂꯥꯛꯀꯅꯦꯕ ꯆꯄꯦꯠ ꯆꯄꯦꯠ ꯉꯥꯡꯉꯅꯤ ꯃꯗꯨꯒꯤ ꯇꯥꯅꯤꯡꯗꯕ ꯍꯥꯏꯕ ꯇꯥꯔꯦ
ꯅꯪ ꯏꯁꯥꯡ ꯆꯔꯗꯤ ꯈꯣꯡ ꯆꯠꯄ ꯈꯣꯠꯄ ꯅꯨꯡꯉꯥꯏꯇꯦ ꯍꯥꯏꯕ ꯅꯠꯇ꯭ꯔꯣ
ꯎꯝ ꯈꯪꯗꯦ ꯉꯁꯤꯗꯤ ꯑꯗꯨꯝ ꯆꯠꯊꯠꯈ꯭ꯔꯦ ꯐꯂꯇꯦ ꯆꯁꯅ ꯑꯦꯥꯏ ꯎꯝ ꯊꯣꯡꯂꯕꯅꯤꯅ ꯑꯩꯈꯣꯏꯗꯨꯗꯅ ꯏꯕꯥꯅꯤ